ꯑꯥ
ꯍꯜꯂꯣ
ꯑꯣ ꯑꯩꯒꯤ ꯅꯨꯄꯥꯗꯣ ꯎꯜꯗ ꯂꯩꯌꯦ ꯍꯥꯏꯌꯦ
ꯑꯣ ꯁ꯭ꯀꯨꯜꯗ ꯀꯔꯤ ꯇꯧꯔꯦ ꯍꯥꯏꯕ꯭ꯔꯥ
ꯍꯌꯦꯡꯒꯤꯗꯣ ꯃꯣꯏ ꯍꯌꯦꯡꯗ ꯔꯤꯖꯜ ꯐꯥꯎꯅꯤꯡꯉꯥꯏ ꯂꯩꯕꯒꯤꯀꯣ
ꯑ ꯑꯣ ꯑꯣ
ꯑꯗꯨ ꯁꯦꯝꯃꯒ ꯂꯩꯔꯦ ꯍꯥꯏꯌꯦ ꯈꯔ ꯂꯩꯔ ꯂꯥꯛꯈ꯭ꯔꯅꯤ ꯍꯥꯏꯌꯦ
ꯑ ꯑ ꯑꯗꯨꯝ ꯃꯥꯍꯩ ꯑꯗꯨ ꯑꯗꯨꯗꯩ ꯃꯄꯥ ꯂꯥꯛꯇ꯭ꯔꯦꯅ ꯍꯥꯏꯒꯅꯨꯀꯣ ꯃꯉꯣꯟꯗ
ꯅ ꯊꯥꯏ ꯊꯪꯅꯦ ꯃꯥ ꯂꯥꯛꯑꯦ ꯍꯥꯏꯌꯦꯅꯦ ꯅꯣꯏ ꯂꯩꯃꯤꯟꯅꯕ ꯑꯣꯏꯔꯝꯅꯤꯅꯦ ꯅꯠꯇꯦꯍꯦ ꯑꯩꯗꯤ ꯈꯪꯗꯦ ꯃ ꯑꯩꯉꯣꯟꯗ ꯂꯥꯛ ꯀꯦ ꯍꯥꯏꯁꯨ ꯈꯥꯏꯗꯦ ꯅ ꯍꯥꯏꯌꯦ
ꯑꯁ ꯅꯪꯁꯨ ꯂꯣꯏꯔꯦꯍꯦ ꯍꯥꯏꯕꯗꯤ
ꯎꯝ
ꯑꯗꯨꯝ ꯈꯪꯖꯔꯅꯤꯕ ꯃꯣꯏ ꯏꯁꯥꯗꯀꯣ ꯑꯗꯨꯝ ꯎꯝ ꯇꯧꯖꯔꯛꯑꯅꯤ ꯑꯗꯨ ꯉꯁꯤꯗꯤ ꯍꯥꯏꯅꯨ ꯍꯥꯏꯕ ꯋꯥꯅꯤꯗ ꯅꯨꯃꯤꯠ ꯑꯃ ꯑꯅꯤꯒꯨꯝꯕꯗꯤ ꯀꯪꯗ꯭ꯔꯒꯀꯣ ꯍꯥꯏꯕꯗꯤ ꯅꯪꯒꯤ ꯅꯪꯒꯤ ꯌꯨꯝꯒ ꯑꯩꯒꯤ ꯌꯨꯝꯁꯦ ꯈꯔ ꯅꯛꯑꯦ ꯍꯥꯏꯕ ꯇꯥꯔꯛꯑꯦ ꯕꯟꯅꯤꯒꯤꯗꯃꯁꯗꯤ ꯌꯥꯝ ꯂꯥꯞꯄꯦꯗꯅ
ꯍꯣꯏ
ꯑꯗꯨ ꯃꯣꯏꯒꯤꯗꯃꯛ ꯗꯤꯟ ꯅꯥꯛꯑꯦꯕ
ꯍꯣꯏ ꯍꯣꯏ ꯗꯨꯨꯁꯨ ꯊꯦꯡꯉ ꯗꯨꯨꯁꯨ ꯊꯦꯡꯅꯕ ꯌꯥꯗꯦ ꯕꯥꯅꯤꯅ ꯀ꯭ꯔꯤꯅꯣ ꯇꯧꯈꯦ ꯍꯞꯇꯥꯅ
ꯑꯁ ꯑꯩꯗꯤ ꯇꯧꯕ ꯉꯝꯃꯔꯣꯏ ꯃꯉꯣꯟꯗ ꯅꯪ ꯈꯥꯡꯉꯦꯗꯅ ꯅꯪꯒꯤ ꯅꯨꯄꯥꯗꯗꯤ ꯅ ꯑꯁꯤꯒꯨꯝꯕ ꯍꯥꯏꯕ ꯉꯝꯒꯅꯤ
ꯈꯪꯗꯦꯗꯥ
ꯑꯗꯨ ꯑꯩꯒꯤꯗꯤ ꯑꯩꯒꯤꯗꯤ ꯌꯥ ꯌꯥꯔꯣꯏꯀꯣ ꯅꯪꯁꯨ ꯀꯉꯦꯗꯅ ꯃꯃꯥ ꯕꯅꯦ ꯂꯣꯏꯅꯦꯃꯛ ꯃꯥꯟꯅꯕꯅꯦ ꯇꯨꯡꯉꯥꯟꯕ ꯑꯃꯁꯨ ꯂꯩꯇꯦ ꯎꯝ
ꯄꯦꯛꯀꯦꯠ ꯑꯅꯤ ꯂꯧꯕꯤꯈ꯭ꯔꯦ ꯃꯥ ꯂꯥꯛꯄꯗ ꯏꯟꯖꯥꯡꯗꯤ ꯊꯣꯡꯒꯦ ꯆꯥꯛ ꯊꯣꯡꯔꯝꯃꯣꯅ ꯍꯥꯏꯕꯀꯣ
ꯋꯥ ꯍꯥꯎꯒꯅꯤ ꯍꯦ
ꯃꯣꯏ ꯁ꯭ꯀꯨꯜꯗ ꯌꯣꯟꯔꯛꯑꯦ ꯍꯥꯏꯌꯦ ꯅꯨꯄꯤ ꯑꯃ ꯌꯣꯟꯔꯛꯄ ꯅꯨꯄꯤ ꯂꯩꯌꯦꯕ ꯐꯥꯗꯤ ꯌꯥꯝ ꯐꯔꯦ ꯈ꯭ꯔꯦ ꯑꯩꯅ
ꯗꯨꯝ ꯀꯩ -ꯀꯩꯌꯦꯅꯣ ꯑꯀꯪꯕ ꯑꯃꯗ
ꯇꯨ ꯍꯟꯗ꯭ꯔꯦꯠ ꯇꯨ ꯍꯟ꯭ꯔꯦꯠꯅꯤ ꯍꯥꯏꯌꯦ ꯄꯤꯀꯦꯠꯇ
ꯑꯩ ꯑꯗꯨꯗꯤ ꯑꯩꯁꯨ ꯂꯧꯅꯤꯡꯉꯦꯗꯥ
ꯈꯔ ꯈꯔ ꯈꯛꯇ ꯂꯧꯕ ꯃꯥꯜꯂꯦꯗ ꯇꯨ ꯍꯟꯗ꯭ꯔꯦꯗ ꯑꯣꯏꯔꯗꯤꯀꯣ
ꯍꯣꯏ ꯈ꯭ꯔ ꯈꯛꯇ ꯑꯣꯏꯔꯁꯨ ꯄꯤꯁ ꯑꯍꯨꯝꯒꯨꯝꯕ ꯂꯩꯔꯗꯤ ꯌꯥꯔꯦꯕ ꯍꯥꯏꯕꯗꯤ ꯑꯀꯪꯕꯗꯤ ꯈꯔ ꯀꯩꯅꯣ ꯇꯧꯕ ꯌꯥꯕꯅꯦꯕꯀꯣ
ꯑꯣꯁꯥ ꯑꯀꯪꯕꯗꯤ ꯍꯥꯎꯗꯤ ꯍꯥꯎꯋꯦ
ꯎꯝ ꯍꯣꯏ
ꯅꯪꯒꯤ ꯏꯆꯥꯅꯨꯄꯤꯗꯤ ꯇꯨꯝꯗ꯭ꯔꯤꯕꯣ ꯍꯧꯖꯤꯛꯁꯨ
ꯑꯥꯥ ꯇꯨꯝꯃꯔꯣꯏ ꯍꯧꯖꯤꯛ ꯑꯥ ꯇꯨꯝꯔꯒ ꯍꯧꯒꯠꯄ ꯀꯥꯟꯗ ꯑꯗꯨꯝ ꯏꯔꯨꯖꯕꯅꯦ ꯑꯩꯅ ꯃꯥ ꯑꯩꯗꯣ ꯍꯧꯒꯠꯄ ꯀꯥꯟꯗ ꯃꯥꯁꯨ ꯑꯗꯨꯝ ꯍꯧꯒꯠꯂꯦꯕ ꯀꯣ ꯑꯣ ꯑꯣ ꯑꯣꯑꯣꯑꯣ ꯀꯞꯀꯦ ꯇꯧꯔꯦ ꯑꯣ ꯑꯣ ꯑꯣꯑꯣ ꯆꯤ ꯆꯤ ꯆꯤꯆꯤ
ꯍꯤ ꯍꯤ
ꯖꯤꯖꯤꯖꯤ ꯀꯞꯀꯅꯨ ꯀꯞꯄ ꯌꯥꯗꯦ ꯏꯃꯥ ꯋꯥꯔꯤ ꯁꯅꯥꯒꯦ ꯍꯥ
ꯉꯟꯅ ꯇꯨꯝꯅꯤꯡꯉꯥꯏ ꯐꯥꯔꯦ ꯅꯨꯡꯗꯥꯡꯗ ꯍꯧꯖꯤꯛ ꯇꯨꯝꯗ꯭ꯔꯗꯤꯀꯣ
ꯑꯩ ꯑꯃꯨꯛꯀ ꯇꯨꯝꯒꯦ ꯃꯥꯜꯂꯦꯗ ꯆꯥꯛ ꯆꯥꯗ꯭ꯔꯤꯉꯥꯏꯗ ꯀꯣ
ꯎꯝ ꯍꯣꯏ ꯗꯨ ꯃꯥ ꯃꯥꯅ ꯂꯧꯕ ꯀꯥꯟꯗꯀꯣ
ꯎꯝ
ꯑꯗꯨꯝ ꯁꯥꯕ ꯍꯧꯔꯦꯕ
ꯍꯣꯏ
ꯐꯠꯄ ꯐꯠꯇꯕ
ꯍꯣꯏ ꯁꯨꯃꯥꯏ ꯇꯧꯕ ꯃꯇꯝꯁꯨ ꯂꯩꯕꯅꯦ ꯃꯣꯏꯁꯨ
ꯎꯝ
ꯑꯩꯅ ꯂꯥꯛꯀꯦ ꯍꯥꯏꯌꯦ ꯂꯛꯑꯒ ꯃꯣꯏ ꯐ꯭ꯔꯦꯟ ꯈꯣꯏꯒ ꯆꯪꯒꯦ ꯍꯥꯏꯌꯦ ꯆꯪꯈ꯭ꯔꯕꯅꯦ ꯍꯦ ꯑꯣ ꯑꯩꯗꯤ ꯈꯪꯗ꯭ꯦꯀꯣ ꯑꯩꯉꯣꯟꯗꯗꯤ ꯂꯥꯛꯀꯦꯁꯨ ꯍꯥꯏꯗꯦ
ꯑꯗꯨ ꯀꯩꯅꯣ ꯑꯩ ꯑꯩꯒꯤ ꯅꯣꯏꯒꯤ ꯑ ꯄꯣꯠꯁꯨ ꯂꯩꯕꯅꯤꯅ ꯑꯗꯨ ꯂꯩꯔꯁꯨ ꯑꯗꯨꯝ ꯃꯥꯒꯤ ꯃꯆꯦ ꯕꯖꯥꯔꯗ ꯐꯝꯃꯦꯗꯅ ꯑꯁꯤ ꯃꯅꯥꯛꯇ ꯑꯗꯨꯝ ꯇꯝꯈ꯭ꯔꯣ ꯑꯦ ꯑꯩꯒꯤ ꯏꯅꯥꯎ ꯅꯨꯄꯥ ꯇꯕꯤꯒꯦ ꯇꯔꯒꯀꯣ ꯄꯤꯛꯀꯞ ꯅ ꯍꯥꯏꯈ꯭ꯔꯒꯦ ꯍꯥꯏꯕ ꯑꯗꯨ ꯃꯥꯒꯤ ꯐ꯭ꯔꯦꯟꯒꯤ ꯇꯂꯥꯛꯄꯣꯏꯒꯤ ꯀꯩꯅꯣ ꯑꯣꯟꯂꯥꯏꯟ ꯑ ꯑꯣꯟꯂꯥꯏꯟꯒꯤ ꯑꯣꯗꯔ ꯇꯧꯕ ꯕꯣꯛꯁ ꯑꯃ ꯑꯆꯧꯕ ꯂꯩ ꯍꯥꯏꯌꯦꯦ ꯑꯁꯤ ꯁꯨ ꯄꯨꯝꯅꯃꯛ ꯂꯣꯏꯅꯃꯛ ꯑꯗꯨꯝ ꯁꯣꯅꯦꯟꯒꯤ ꯏꯁꯇꯨꯗꯤꯑꯣꯗ ꯂꯣꯏꯅꯃꯛ ꯇꯝꯕꯤꯒꯦꯅꯀꯣ ꯍꯥꯏꯕ ꯑꯗꯨꯒꯤ ꯃ ꯆꯠꯅꯤꯡꯕꯒꯤꯁꯨ ꯑꯣꯏꯔꯝꯅꯦꯕ ꯄꯤꯛꯀꯞ ꯇꯧꯅꯤꯡꯉꯥꯏ ꯃꯣꯏꯁꯨ ꯂꯥꯛꯄ ꯌꯥꯅꯤꯕꯀꯣ
ꯁꯨꯃꯥꯏꯅ ꯑ ꯑꯗꯕꯟꯇꯦꯁ ꯂꯧ ꯂꯧꯕꯅꯦꯕꯥ ꯑꯩꯉꯣꯟꯗꯥ
ꯎꯝ ꯅꯪ ꯄꯨꯔꯥ ꯅꯪꯁꯨ ꯃꯥ ꯂꯥꯛꯀꯦ ꯍꯥꯏꯔꯗꯤ ꯅꯪꯁꯨ ꯍꯪꯒꯦꯁ ꯀꯨꯝꯕ ꯑꯣꯔꯗꯔ ꯇꯧꯔꯒ ꯄꯨꯔꯗꯤ ꯐꯒꯗꯕꯅꯤ
ꯑꯩ ꯑꯗꯨꯝ ꯍꯥꯏꯈ꯭ꯔꯕꯅꯤ ꯃꯒꯤ ꯃꯅꯥꯛꯇ ꯇꯧꯕ ꯌꯥꯔꯦ ꯌꯥꯔꯦ ꯍꯥꯏꯔꯒ ꯃꯣꯏꯒꯤ ꯐ꯭ꯔꯦꯟꯒꯤꯗꯤ ꯀꯩꯅꯣ ꯕꯣꯁ ꯑꯃꯥ ꯃꯣꯏꯒꯤ ꯃꯥ ꯂꯩꯕ ꯃꯐꯝꯗꯒꯤ ꯑꯗꯨꯝ ꯄꯨꯔꯥꯏꯗꯅ ꯌꯦꯡꯉꯣ ꯑꯩꯅ ꯍꯥꯏꯕꯁꯦ ꯇꯧꯅꯤꯡꯗꯦ
ꯑꯩꯈꯣꯏꯔꯣꯝꯗꯗꯤ ꯌꯥꯝ ꯇꯥꯡꯉꯦꯕꯀꯣ ꯑꯗꯨꯝ ꯗꯨꯀꯥꯟꯗ ꯂꯧꯔꯗꯤ
ꯉꯝꯗ꯭ꯔꯦ ꯑꯩꯁꯦ ꯑꯣꯟꯂꯥꯏꯟꯗ ꯑꯣꯗꯔ ꯇꯧꯈ꯭ꯔꯕꯁꯨ ꯂꯥꯛꯇ꯭ꯔꯤ ꯍꯧꯖꯤꯛꯐꯥꯎ
ꯎꯝ ꯍꯣꯏ ꯂꯥꯛꯑꯔꯣꯏ ꯑꯩꯒꯤꯁꯨ ꯀꯦꯟꯁꯦꯜ ꯆꯠꯈ꯭ꯔꯕꯅꯦ ꯂꯥꯛꯀꯦ ꯂꯥꯛꯀꯦ ꯇꯧꯔꯒ
ꯀꯦꯟꯁꯦꯜ ꯆꯠꯈ꯭ꯔꯦ ꯒꯨꯍꯥꯇꯤꯗꯤ ꯌꯧꯔꯒ ꯑꯗꯣ ꯋꯥꯐꯇꯤ ꯀꯦꯟꯆꯦꯜ ꯆꯠꯇ꯭ꯔꯤ ꯍꯧꯖꯤꯛꯄꯣ ꯑꯗꯨꯝ ꯂꯩꯔꯦ ꯈꯪꯗ꯭ꯔꯦꯗ ꯑꯗꯨꯝ ꯕꯖꯔꯗꯒꯤ ꯂꯧꯕꯒꯤ ꯋꯥꯔꯦꯕ ꯑꯩꯁꯦ
ꯍꯣꯏ ꯕꯖꯥꯔꯗ ꯂꯧꯗꯦ ꯑꯩꯁꯨ ꯈꯔ ꯈꯛꯇꯥ ꯉꯥꯏꯔꯦ ꯈꯔ ꯂꯩꯔꯗꯤ ꯑꯃꯨꯛꯀ ꯕꯖꯥꯔꯗꯒꯤ ꯂꯩꯕ ꯍꯧꯔꯅꯤ
ꯑꯩꯗꯤ ꯂꯥꯁ ꯋꯤꯛꯛꯇ ꯂꯧꯈ꯭ꯔꯕꯅꯤ ꯑꯗꯨ ꯅꯦꯛꯁ ꯋꯤꯛꯗ ꯑꯃꯨꯛꯀ ꯂꯧ ꯂꯧꯕꯔ ꯇꯥꯔꯅꯤ
ꯅꯨꯡ ꯆꯨꯕꯒꯤ ꯍꯪꯒꯤꯠ ꯁꯥꯞꯇꯔꯥꯁꯨ ꯌꯥꯗꯦꯀꯣ
ꯑꯩ ꯄꯤꯁꯨ ꯁꯨꯅꯤꯉꯥꯏ ꯌꯥꯝ ꯂꯩꯌꯦꯀꯣ ꯃꯥ ꯂꯥꯛꯑꯒ ꯃꯥ ꯏꯆꯥꯗ ꯀꯩꯅꯣ ꯇꯧꯕ ꯀꯥꯟꯗ ꯑꯦ ꯃ ꯌꯦꯡꯕ ꯀꯥꯟꯗ ꯃꯥꯒꯤ ꯄꯤꯗꯣ ꯁꯨꯒꯦ ꯀꯜꯂꯨꯕꯅꯦꯕ
ꯍꯣꯏ ꯑꯗꯨꯃꯥꯏ ꯇꯧ
ꯑꯩꯈꯣꯏꯒꯤ ꯃꯅꯦꯗꯤ ꯀꯩꯅꯣ ꯕꯦꯛ ꯄꯦꯟ ꯇꯧꯋꯦꯅꯀꯣ
ꯍꯣꯏ ꯇꯦꯟ ꯌꯨꯅꯤꯡꯉꯔꯥ
ꯍꯥ
ꯕꯦꯛ ꯄꯦꯟ ꯕꯦꯛ ꯄꯦꯟ ꯇꯧꯋꯦ ꯍꯥꯏꯕ ꯅꯥꯏ ꯍꯥꯏꯕ
ꯑꯥ ꯎꯝ ꯎꯝ
ꯎꯝ ꯑꯗꯨꯒꯤ ꯑꯉꯥꯡꯁꯨ ꯀꯨꯏ ꯀꯨꯏꯅꯥ ꯄꯨꯕꯁꯨ ꯉꯝ ꯗꯦ ꯊꯕꯛꯁꯨ ꯇꯧꯕ ꯉꯝꯗꯦ ꯑꯗꯨꯝ ꯍꯥꯏ ꯑꯗꯨꯒꯤ ꯄꯤꯅꯤꯡꯗꯦꯕ ꯃꯣꯏꯅ ꯂꯧꯗ꯭ꯔꯗꯤꯀꯣ ꯑꯗꯣ ꯅꯨꯡꯁꯤꯠꯅ ꯃꯅꯦ ꯑꯌꯨꯛꯇ ꯅꯨꯡꯗꯥꯡꯗ ꯑꯗꯨꯝ
ꯍꯩ ꯑꯉꯥꯡ ꯄꯨꯔꯒ
ꯎꯝ
ꯏꯁ ꯋꯥꯏ
ꯑꯗꯨ ꯉꯁꯤꯗꯤ ꯇꯨꯡꯉꯔꯣꯏ ꯁꯧꯅꯤꯡꯉꯤꯗ ꯃꯤ ꯋꯥꯕ ꯀꯩꯁꯨ ꯀꯪꯕꯤꯗꯦ ꯇꯨꯃꯤꯟ ꯑꯃꯥ ꯃꯤ ꯂꯩꯇꯕ ꯃꯥ ꯂꯩꯇ꯭ꯔꯒ ꯑꯗꯨꯝ ꯂꯩꯕꯁꯦ ꯈꯪꯗꯦꯕ ꯀꯣ
ꯅꯣꯏ ꯌꯨꯝꯁꯨ ꯁꯤꯒꯨꯝꯕ ꯈꯪꯅꯕ ꯃꯥꯜꯂꯤ
ꯍꯣꯏ ꯈꯪꯗꯦ
ꯒ꯭ꯌꯥꯟ ꯇꯥꯗꯕ ꯈꯛ ꯀꯩ ꯈꯥꯡꯉꯤꯕ ꯅꯪꯒꯤ ꯏꯆꯥꯅꯨꯄꯤ ꯑꯥ ꯃꯥꯒꯤ ꯃꯃꯤꯡ ꯊꯣꯟꯕ ꯅꯨꯃꯤꯠꯇꯣ
ꯎꯝ
ꯃꯥꯒꯤ ꯃꯃꯤꯡ ꯊꯣꯜꯕ ꯅꯨꯃꯤꯠꯇꯣ ꯆꯥꯛ ꯆꯥꯕ ꯂꯣꯏꯔꯒ ꯐ꯭ꯂꯦꯠꯀꯨꯝꯕ ꯎꯝ ꯋꯥꯁ ꯇꯧꯅꯤꯡ ꯉꯥꯏꯁꯨ ꯈꯪꯗꯦꯕꯀꯣ ꯅꯨꯄꯤꯁꯤꯡꯗꯣ
ꯎꯝ ꯅꯣꯏꯗꯤ
ꯇꯟꯕꯒꯤꯔ ꯑꯗꯨꯒ ꯃꯣꯏꯒꯤ ꯋꯥꯈꯜꯗ ꯊꯣꯛꯇꯕꯒꯤꯔꯥ ꯈꯪꯗꯦꯅꯦ
ꯑ ꯇꯝꯕꯒꯤꯗꯤꯍꯦ ꯂꯦꯖꯤ ꯑꯣꯏꯕꯅꯤ ꯇꯨꯝꯕ ꯈꯛꯇ
ꯑꯗꯨꯒ ꯅꯪꯒꯤ ꯅꯨꯄꯥꯅꯁꯨ ꯃꯥꯒꯤ ꯃꯥꯒꯤ ꯃꯅꯥꯎꯁꯤꯡꯗꯣ ꯇꯥꯛꯄꯤꯗꯤꯅꯦ ꯁꯨ ꯌꯥꯝꯅ ꯀꯩꯅꯣ ꯅꯨꯡꯁꯤꯕꯔꯥ ꯈꯪꯗꯦ ꯅꯣꯏ ꯑꯗꯨꯃꯥꯏꯅ ꯇꯧꯑꯣ ꯍꯥꯏꯗꯕꯀꯣ
ꯎꯝ ꯑꯥ ꯍꯥꯏꯔꯗꯤ ꯈꯟꯅꯕ ꯍꯧꯔꯛꯑꯅꯤ
ꯍꯣꯏ ꯅꯪꯒꯤ ꯅꯨꯄꯤꯕꯨ ꯅꯨꯡꯁꯤꯌꯦꯅꯀꯣ
ꯎꯝ ꯑꯁꯨꯃꯥꯏꯅ ꯇꯧꯕꯅꯦ ꯑꯗꯨ ꯑꯃꯗꯤ ꯇꯣꯛꯈ꯭ꯔꯕꯅꯤꯀꯣ ꯑꯁꯤ ꯅꯨꯃꯤꯠꯇ ꯑꯩ ꯅꯪꯉꯣꯟꯗ ꯍꯥꯏꯖꯕꯅꯤ ꯅꯃ ꯍꯥꯏꯒꯦ ꯁꯤ ꯅꯃꯦ ꯗꯥꯏꯔ ꯃꯁ ꯆ ꯆꯧꯕ ꯀꯥꯟꯗ꯭ꯔꯀꯣ
ꯃꯤ ꯆꯠꯈ꯭ꯔꯕ ꯀꯥꯟꯗ
ꯎꯝ
ꯍꯣꯏ
ꯀꯩꯅꯣ ꯍꯥꯏꯕꯗꯤ ꯃꯥꯅ ꯑ ꯄꯨꯔꯥ ꯋꯥꯉ ꯍꯥꯏꯕꯒꯤꯀꯣ ꯂꯣꯏꯅꯃ ꯁꯥꯎꯕꯅꯤ ꯎꯝ ꯑꯗꯨꯒꯤ ꯀꯥꯄ ꯑꯩꯈꯣꯏꯅ ꯄꯠꯅ ꯇꯧꯔꯒ ꯇꯧꯗ꯭ꯔꯒ ꯑꯗꯨꯝ ꯃꯤ ꯃꯥꯒꯤ ꯃꯥꯒꯤ ꯄꯥꯃꯨꯡꯗ ꯆꯥꯡꯂꯒ ꯑꯗꯨꯝ ꯇꯨꯝꯈꯔꯥꯅꯤ
ꯎꯁ ꯂꯣꯏꯔꯦꯍꯦ ꯑꯗꯨꯃꯥꯏꯅ ꯇꯧꯕꯗꯤ ꯇꯥꯛꯀꯗꯕꯗꯤ ꯇꯥꯛꯀꯗꯕꯅꯤ ꯅꯨꯄꯤ ꯂꯩꯕꯗꯤꯀꯣ
ꯃꯥꯁꯨ ꯑ ꯀꯩꯅꯣ ꯊꯥꯔꯒ ꯑꯗꯨꯝ ꯋꯥꯔꯤ ꯁꯥꯟꯅꯕꯒꯤꯀꯣ
ꯎꯝ
ꯎꯁꯤꯠꯇꯕ ꯃꯥꯜꯂꯦꯕ ꯃꯉꯣꯟꯗꯁꯨꯀꯣ ꯎꯁꯤꯠ ꯂꯣꯏꯕ ꯑꯁꯤꯒꯨꯝꯕ ꯃꯤꯕꯨ ꯀꯅꯥꯅ ꯅꯨꯡꯁꯤꯕꯤꯒꯦ ꯍꯥꯏꯕꯗꯤ
ꯃꯁꯨ ꯐꯖꯅ ꯃꯣꯏꯁꯨ ꯐꯖꯅ ꯃꯣꯏꯁꯨ ꯃꯣꯏꯕꯨ ꯀꯣ ꯍꯥꯏꯔꯤ ꯑꯩꯒꯤ ꯎꯝ ꯃꯄꯥꯒꯤ ꯎꯝ ꯑꯃ ꯑꯩꯒꯤ ꯑꯩꯈꯣꯏ ꯃꯄꯥ ꯄꯥꯎꯃꯤꯟꯅꯕ ꯑꯃꯗꯣ
ꯎꯝ
ꯃꯥꯒꯤ ꯃꯆꯥ ꯄꯣꯛꯂꯒ ꯎꯝ ꯃꯆꯥ ꯃꯥꯒꯤ ꯅꯨꯄꯥꯒꯤ ꯃꯆꯦ ꯃꯆꯦꯁꯤꯡ ꯃꯅꯥꯎꯁꯤꯡꯗꯣ ꯃꯉꯥ ꯂꯩꯌꯦ ꯍꯥꯏꯌꯦ ꯃꯣꯏ ꯃꯥꯒꯤ ꯃꯆꯥꯕꯨ ꯂꯧꯏ ꯃꯥꯗꯤ ꯀꯔꯤꯁꯨ ꯇꯧꯗꯦ ꯍꯥꯏꯌꯦ
ꯎꯝ
ꯑꯃꯔꯥꯜꯂꯦ ꯑꯩꯅ ꯃꯣꯏꯅ ꯀꯔꯤꯅꯣ ꯕꯖꯥꯔꯒꯨꯝꯕ ꯆꯠꯂꯁꯨ ꯔꯕꯔꯒꯨꯝꯕ ꯄꯦꯀꯦꯠ ꯄꯦꯀꯦꯠ ꯄꯨꯔꯛꯄ ꯐ꯭ꯔꯣꯛꯀꯨꯝꯕ ꯑꯗꯨꯝ ꯂꯩꯕꯤꯕꯒꯤꯀꯣ
ꯎꯝ
ꯍ ꯀꯩꯁꯨ ꯀꯩꯁꯨ ꯂꯩꯇꯦ ꯑꯗꯨꯝ ꯐꯝꯃ ꯂꯩꯌꯦ ꯍꯥꯏꯅꯦ
ꯎꯝ
ꯃꯤꯁꯤꯡ ꯌꯥꯝꯕꯒꯤ ꯍꯥꯏꯗꯤ ꯀꯔꯤꯁꯨ ꯉꯥꯡꯕ ꯂꯧꯗꯦꯅ ꯍꯥꯏꯌꯦ
ꯎꯝ
ꯑꯩꯈꯣꯏ ꯐꯥꯕꯒꯤ ꯑꯣꯏꯔꯝꯅꯤꯗ ꯃꯈꯣꯏꯗꯤ ꯌꯥꯝꯅ ꯑꯗꯨꯃꯥꯏꯅ ꯇꯧꯗꯕꯗꯤ ꯇꯧꯗꯕ ꯃꯥꯜꯂꯦ
ꯎꯝ
ꯑꯗꯨꯃꯥꯏꯅ ꯇꯧꯕꯗꯤ ꯅꯨꯟꯡꯉꯥꯏꯔꯣꯏ ꯅꯪꯁꯨ
ꯈꯜꯂꯒ ꯋꯥꯏꯍꯦ
ꯍꯣꯏ ꯂꯨꯍꯣꯡꯈ꯭ꯔꯗꯤ ꯅꯨꯡꯉꯥꯏꯈ꯭ꯔꯅꯤ ꯑꯃꯨꯛꯀ
ꯎꯝ ꯍꯤꯡꯅꯤꯡꯗ꯭ꯔꯦꯗ ꯂꯣꯏꯅꯃꯛ ꯔꯤꯃꯦꯝꯝꯕꯔ ꯇꯧꯔꯒ ꯈꯜꯂꯒ
ꯍꯣꯏ
ꯍꯧꯖꯤꯛ ꯍꯧꯖꯤꯛꯁꯦ ꯍꯤꯡꯅꯤꯡꯗ꯭ꯔꯦꯗ
ꯅꯪꯒꯤ ꯅꯨꯄꯤ ꯑꯅꯤꯗꯣ ꯂꯩꯌꯦꯀꯣ ꯑꯃ ꯕꯖꯥꯔꯗ ꯐꯝꯕ ꯅꯨꯄꯤ ꯅꯠꯇꯕ ꯅꯨꯄꯤ ꯑꯅꯤꯗꯤ ꯀꯔꯤ ꯀꯔꯤ ꯇꯧꯔ ꯍꯤꯡꯕꯔ꯭ ꯅꯦ
ꯎꯝ ꯑꯅꯤ ꯑꯃ ꯑꯥ ꯍꯣꯁꯇꯦꯜꯗ ꯆꯠꯈ꯭ꯔꯕꯅꯤ
ꯑꯣ ꯑꯣ ꯏꯁꯄꯦꯛ ꯍꯥꯞꯄꯗꯣ
ꯎꯝ
ꯑꯣ
ꯑꯅꯤꯃꯛ ꯢꯁꯄꯦꯛ ꯍꯥꯞꯄꯤꯗꯅ ꯑꯗꯨ ꯃ ꯇꯂꯦꯕ ꯎꯝ
ꯉꯣ ꯅꯨꯄꯤꯗꯣ ꯂꯩꯕ꯭ꯔꯥ ꯍꯧꯖꯤꯛꯀꯥꯟ
ꯍꯥꯥ
ꯀꯥꯡ ꯀꯥꯡꯕ ꯅꯨꯄꯤ ꯑꯃ ꯈꯔ
ꯍꯣꯏ ꯍꯣꯏ ꯍꯣꯏ ꯍꯣꯏ ꯍꯣꯏ ꯁꯤ ꯅꯨꯄꯤꯗꯤ ꯑꯥ ꯀꯩꯗ ꯆꯠꯈꯔ꯭ꯦ ꯑꯣ ꯅꯣꯏꯕ ꯑꯃꯗꯣ ꯑꯩꯒꯤ ꯑꯩꯈꯣꯏ ꯑꯗꯨꯝ ꯂꯩꯃꯤꯟꯅꯕꯅꯤ
ꯑꯣ ꯑꯣ ꯑꯅꯣꯏꯕ ꯅꯨꯄꯤꯗꯣ ꯊꯕꯛ ꯇꯧꯅꯤꯡꯉꯥꯏ ꯈꯟꯗꯦ
ꯎꯝ ꯑꯣꯏ
ꯃꯣꯏꯁꯦ ꯂꯩꯕ ꯌꯥꯝ ꯅꯨꯡꯉꯥꯏꯌꯦ
ꯎꯝ
ꯃꯣꯏꯒꯤ ꯌꯨꯝꯅꯁꯨ ꯃꯣꯏꯕꯨ ꯅꯨꯡꯁꯤꯕꯒꯤꯔ ꯈꯪꯗꯦ ꯃꯣꯏꯒꯤ ꯃꯆꯦ ꯈꯣꯏꯅꯁꯨ
ꯎꯝ ꯎꯝ
ꯅꯨꯄꯤꯗꯣ ꯃꯁꯥ ꯅꯥꯟꯅ ꯂꯩꯌꯦꯅꯦ
ꯎꯝ
ꯃꯤꯁꯨ ꯊꯕꯛ ꯇꯧꯗꯕꯒꯤ ꯑꯣꯏꯔꯝꯅꯤ
ꯍꯣꯏ ꯑꯩꯈꯣꯏꯅ ꯂꯩꯔꯗꯤ ꯑꯗꯨꯝ ꯂꯣꯏꯅꯃꯛ ꯇꯧꯕ ꯆꯠ ꯅꯤ ꯄꯩꯁꯥ ꯇꯅꯔꯒ
ꯎꯝ ꯑꯉꯥꯡ ꯄꯣꯔꯒ ꯆꯥꯛ ꯑꯦꯟꯖꯥꯡ ꯊꯣꯡꯉꯗꯤ ꯅꯪꯁꯨ ꯌꯥꯝ ꯋꯥ ꯋꯥꯒꯅꯤ
ꯑꯗꯨꯝ ꯇꯧꯕꯅꯤ ꯀꯕ꯭ꯔꯁꯨ ꯅꯣꯡꯃꯗ ꯑꯗꯨꯝ ꯍꯧꯒꯠꯄꯤꯌꯦ ꯑꯗꯣ ꯃꯅꯥ ꯍꯧꯒꯠꯅꯤꯡꯗꯔ꯭ ꯗꯤ ꯍ ꯍꯧꯒꯠꯄꯤꯗꯦ ꯇꯥꯔꯒ ꯇꯥꯗꯕꯒꯨꯝꯅ
ꯃꯥꯒꯤ ꯃꯄꯥ ꯃꯃꯥ ꯈꯣꯏꯗꯤ ꯂꯩꯇꯕ꯭ꯔꯥ ꯍꯧꯖꯤꯛꯀꯥꯟ
ꯂꯥꯛꯇꯔꯤꯌꯦ
ꯑꯣ ꯍꯣꯏ
ꯑꯝ
ꯅꯪꯁꯨ ꯏꯕꯥꯅꯤ ꯐꯣꯟ ꯇꯧꯕ ꯂꯣꯏꯔꯗꯤ ꯅꯪꯒꯤ ꯅꯨꯄꯥꯒ ꯑꯃꯨꯛ ꯐꯣꯟ ꯇꯧꯔꯣ
ꯑꯃꯔꯛ ꯇꯧꯔꯗꯤ ꯀꯌ ꯀꯩꯌꯥ ꯇꯧꯔꯣꯗꯤ ꯑꯃ ꯀꯁꯕꯨ ꯍꯦꯟꯖꯅꯤꯍꯦ
ꯎꯝ ꯃꯣꯏꯅ ꯇꯧꯗꯤ ꯌꯥꯗ꯭ꯔꯦ ꯂꯥꯛꯑꯣ ꯆꯥꯛ ꯊꯣꯅꯤꯡꯉꯥꯏ ꯇꯧꯁꯤ ꯅ ꯐꯖꯅ ꯎꯝ ꯁꯥꯎꯗ꯭ꯔꯒ ꯇꯧ ꯇꯧꯈꯣ
ꯑꯁ ꯑꯁꯤꯒꯨꯝ ꯇꯧꯅꯤꯡꯕꯒꯤ ꯂꯥꯛꯀꯦ ꯂꯥꯛꯑꯦ ꯍꯥꯏꯔꯗꯤ ꯌꯨꯝꯗ ꯂꯥꯛꯀꯅꯣ ꯍꯥꯏꯈ꯭ꯔꯕꯣ
ꯎ ꯑꯗꯨꯒꯁꯨ ꯎꯄꯥꯏ ꯂꯩꯇꯦꯅ ꯄꯨꯔ ꯍꯥꯏꯔꯒ ꯂꯥꯛꯑꯣ ꯏꯆꯥ ꯅꯨꯨꯄꯤꯅꯁꯨ ꯌꯥꯗ꯭ꯔꯦ ꯆꯥꯛ ꯊꯨꯡꯔꯁꯦꯅ ꯈꯔ ꯀꯧꯎꯅꯦ
ꯀꯃꯤꯗꯦ ꯏꯟꯁꯨꯨ ꯌꯦꯅꯤꯗꯦ ꯍꯧꯖꯤꯛ
ꯍꯣꯏ ꯃꯤ ꯑꯃꯅ ꯀꯩꯅꯣ ꯇꯧꯔꯗꯤ ꯃꯤ ꯑꯃꯅ ꯈꯔ ꯊꯦꯝꯅꯤꯡꯉꯥꯏ ꯇꯥꯎꯗꯕ ꯌꯥꯗꯕꯅꯤ ꯑꯩꯈꯣꯏꯒꯤ ꯅꯨꯄꯥꯅꯤꯅ ꯐꯔꯁꯨ ꯐꯠꯇ꯭ꯔꯁꯨ ꯎꯄꯥꯏ ꯂꯩꯇꯕ ꯁꯧꯔꯁꯨ ꯑꯩꯈꯣꯏꯗꯤ ꯈꯔ ꯁꯧꯔꯒꯀꯣ ꯉꯝꯗꯤꯅꯦ ꯃꯣꯏ ꯂꯥꯎꯗꯤꯅꯦꯀꯣ
ꯎꯝ
ꯑꯩꯈꯣꯏꯅ ꯑꯗꯨꯝ ꯁꯥꯎꯔꯒ ꯂꯩꯔꯁꯨ ꯃꯣꯏꯅꯁꯨ ꯌꯥꯗꯕ ꯑꯗꯨꯒꯤ ꯈꯪꯗꯦ